ꯔꯤꯡ ꯂꯥꯛ ꯑꯝꯕꯔꯥ
ꯈꯪꯗꯤꯌꯦ ꯑꯩ ꯎꯍꯧꯗ꯭ꯔꯦ ꯑꯩ ꯏꯁꯤꯡ ꯊꯛꯄ ꯆꯠꯂꯨꯏꯑꯦ ꯑꯆꯥꯄꯣꯠ ꯆꯥꯕꯒ
ꯑꯣ ꯑꯩ ꯑꯩ ꯀꯩꯅꯣ ꯇꯧꯋꯦ ꯑ ꯑꯅꯤ ꯃꯤꯁ ꯇꯧꯈꯔꯦ ꯑꯗꯨꯗꯤ
ꯅꯪ ꯑꯩꯉꯣꯟꯗ ꯇꯧꯔꯛꯑꯝꯕ꯭ꯔꯣ
ꯑꯍꯣꯏ ꯑꯅꯤꯔꯛ ꯑꯅꯤꯔꯛ ꯃꯤꯁ ꯑꯣꯏꯒꯔꯦ
ꯍꯥꯟꯅꯁꯨ ꯍꯥꯏꯔꯛꯇꯕ
ꯀꯅꯥꯅ ꯈꯪꯅꯤꯒꯦ ꯍ ꯀꯩꯗꯧꯔꯝꯃꯤꯅꯣ
ꯏꯁꯤꯡ ꯊꯛꯄ
ꯎꯝ ꯉꯁꯤ ꯕꯣꯜ ꯌꯦꯡꯗ꯭ꯔꯣ
ꯌꯦꯡꯗꯤꯌꯦ ꯌꯦꯡꯕ꯭ꯔꯣ ꯅꯪꯗꯤ
ꯑꯩꯁꯨ ꯌꯦꯡꯗ꯭ꯔꯦ ꯑꯩ ꯉꯔꯥꯡ ꯊꯦꯡꯉꯦ ꯇꯨꯝꯕ ꯑꯩꯗꯣ ꯌꯦꯡꯁꯤꯔ ꯇꯧꯔꯝꯕꯅꯤ ꯌꯦꯡꯉꯣꯏ ꯍꯥꯏꯈꯤꯕꯅꯤ ꯌꯦꯡꯉꯔꯣꯏ ꯑꯩꯅ ꯌꯦꯡꯗ꯭ꯔꯕ
ꯑꯣ
ꯄꯨꯡꯕꯨꯗꯤ ꯇꯥꯍꯧ ꯑꯣ ꯀꯩꯅꯣ ꯈꯔ ꯂꯝꯍꯦꯟꯕ ꯑꯉꯥꯡ ꯑꯃ ꯂꯩꯌꯦ ꯑꯗꯨꯗ ꯍꯥꯏꯕ
ꯑꯁ ꯅꯣꯏꯒꯤ ꯋꯥꯔꯤꯁꯦ ꯑꯩꯉꯣꯟꯗ ꯂꯤꯊꯣꯛꯑ ꯂꯩꯔꯦꯀꯣ
ꯌꯥꯗꯔꯦꯗ
ꯌꯥꯗꯔꯦꯗ
ꯕꯣꯜꯁꯤꯕꯣ ꯍꯧꯖꯤꯛ ꯎꯝ ꯉ ꯉꯔꯥꯡ ꯁꯥꯟꯅꯈꯤꯗꯦ ꯀꯅꯥ ꯀꯅꯥ ꯀꯥꯈꯔꯒꯦ ꯈꯪꯕ꯭ꯔꯣ
ꯑꯣ ꯄꯣꯔꯇꯨꯒꯜ ꯀꯥ ꯑꯃ ꯄꯣꯔꯇꯨꯒꯜ ꯆꯪꯈ꯭ꯔꯦ ꯁꯤꯛꯁꯇꯤꯟ ꯑꯥ
ꯄ꯭ꯔꯣꯇꯨꯀꯜ ꯀꯌꯥꯗ ꯀꯥꯏꯅꯣ
ꯇꯨ ꯋꯥꯟꯗ ꯎꯝ ꯃꯗꯥꯎ ꯂꯩ ꯎꯝ
ꯑꯁ ꯑꯩꯗꯤ ꯍꯟꯗꯛ ꯑꯃ ꯖꯄꯥꯟ ꯖꯄꯥꯟ ꯄꯣꯍꯧꯕꯗꯣ
ꯎꯝ
ꯑꯗꯨꯗ ꯌꯥꯝ ꯅꯨꯡꯉꯥꯏꯇꯦ ꯍꯥꯏꯗꯤ ꯑꯩ ꯑꯩꯗꯤ ꯐꯨꯠꯕꯣꯜ ꯌꯦꯡꯗꯦꯀꯣ ꯍꯥꯏꯗꯤ ꯔꯤꯜꯁꯀꯨꯝꯕ ꯌꯥꯝ ꯊꯥꯒꯠꯂꯛꯑꯦꯕ ꯃꯣꯏ ꯀꯞꯄꯒꯤꯒ ꯑꯗꯩ ꯃꯣꯏ ꯀꯣꯔꯁꯅ ꯀꯅꯦ ꯂꯥꯜꯂꯦ ꯀꯥꯏꯅꯒ ꯍꯥꯏ
ꯍꯣꯏ ꯃꯁꯥ ꯃꯊꯟꯇꯒ ꯕ꯭ꯂꯦꯝ ꯇꯧꯖꯕꯗꯣ ꯍꯥꯏꯗꯤ ꯑꯩꯅ ꯑꯩꯅ ꯁꯣꯏꯕꯅꯤ ꯈꯣꯠꯄꯅꯤ ꯀꯥꯏꯅ
ꯍꯣꯏ ꯑꯗꯨ ꯌꯥꯝ ꯅꯨꯡꯉꯥꯏꯇꯦ ꯍꯥꯏꯕ ꯑꯗꯨꯗꯤ ꯑꯗꯨ ꯎꯔꯨꯕꯗꯒꯤ ꯌꯥꯝꯅ
ꯎꯝ ꯃꯥꯅꯦ ꯍꯥꯏꯗꯤ ꯑꯇꯣꯞꯄ ꯀꯟꯇ꯭ꯔꯤꯗ ꯆꯠꯅꯩꯁꯤꯅ ꯀꯣꯔꯁ ꯀꯣꯔꯁ ꯃꯣꯏꯒꯤ ꯀꯣꯆꯁꯤꯡꯁꯤꯅ ꯇꯥꯏꯅꯔꯤꯁꯦ ꯃꯣꯏꯒꯤ ꯀꯩꯅꯣ ꯄ꯭ꯂꯦꯌꯔꯁꯤꯡꯗ ꯇꯥꯏꯅꯕꯅꯦꯕ
ꯎꯝ ꯃꯥꯗꯤ ꯃꯥꯏ ꯀ꯭ꯔꯣꯁꯇ ꯑꯣꯏꯅ ꯍꯥꯏꯖꯩ ꯍꯥꯏꯕ
ꯃꯥꯗꯤ ꯃꯥꯅ ꯁꯣꯏꯕꯅꯤ ꯂꯩ ꯂꯩ
ꯔꯦꯁꯄꯦꯛ ꯀꯩꯀꯥꯁꯨ ꯃꯣꯏ ꯑꯌꯥꯝꯕ ꯄ꯭ꯂꯦꯌꯔꯉꯩꯗꯤ ꯄ꯭ꯂꯦꯌꯔꯉꯩꯁꯨ ꯃꯣꯏ ꯐꯦꯟꯁꯉꯩꯗ ꯃꯣꯏ ꯀꯩꯅꯣ ꯇꯧꯕ ꯉꯝꯗꯕꯒꯤ ꯃꯣꯏ ꯈꯨꯔꯨꯝꯕꯁꯦ ꯃꯣꯏ ꯈꯨꯔꯨꯝꯃꯕꯅꯦ ꯍꯥꯏꯗꯤ ꯍꯥꯏ ꯑꯃ ꯃꯣꯏ ꯅꯣꯟꯊꯔꯒ ꯔꯦꯁꯄꯦꯛ ꯇꯧꯕꯗꯣ ꯑꯗꯨꯒꯤ ꯊꯒꯠꯍꯋꯦ ꯅꯨꯡꯉꯥꯏ ꯃ ꯏꯂꯤꯃꯤꯅꯦ ꯇꯧꯒꯦ ꯑꯩꯗꯤ ꯔꯤꯜꯁꯇꯨꯗ ꯌꯦꯡꯕꯗ ꯑꯁ ꯊꯃꫭꯏ ꯌꯥꯝꯅ ꯆꯥꯈ꯭ꯔꯦ ꯄꯔꯦꯡꯗ ꯍꯦꯛꯇ ꯊꯣꯛꯂꯛꯄꯤꯅꯦꯃꯤ ꯆꯤꯡꯈꯠꯂꯤ ꯈꯨꯗꯤꯡꯒꯤ
ꯑꯗꯨꯅ‌ꯦ ꯑꯗꯨꯅ‌ꯦ ꯋꯥꯜꯀꯞ ꯌꯦꯡꯕꯁꯦ ꯀꯩꯅꯣ ꯇꯧꯋꯦ ꯍꯟꯗꯛꯀꯤꯁꯦ ꯑꯟꯄ꯭ꯔꯗꯤꯛꯇꯦꯕꯜ ꯑꯣꯏꯕ ꯋꯥꯅꯤ ꯍꯥꯏꯗꯤ ꯊꯥꯖꯕ ꯊꯥꯖꯕ ꯑꯃꯥ ꯀꯥꯅꯤ ꯊꯥꯖꯕ ꯇꯤꯝꯁꯤꯡꯁꯦ ꯍꯦꯛꯇ ꯂꯩꯍꯧꯕ ꯈꯣꯠꯄ ꯈꫭꯠ ꯑꯗꯩ ꯀꯥꯔꯣꯏ ꯊꯥꯖꯕ ꯀꯥꯔꯣꯏꯅ ꯈꯟꯕ ꯍꯥꯏꯗꯤ ꯄꯥꯈꯠ ꯅ ꯌꯦꯡꯕ ꯇꯤꯝ ꯍꯥꯏꯗꯤ ꯁꯨꯡꯊꯥ ꯊꯥꯖꯗꯕ ꯇꯤꯝꯁꯤꯡꯅ ꯄꯪꯀꯥ ꯍꯦꯛꯇ ꯀꯥꯊꯣꯔꯛꯄ ꯈꯣꯠꯄ ꯌꯥꯝ ꯇꯧꯏ
ꯍꯧꯖꯤꯛ ꯀꯅꯥ ꯀꯅꯥꯅ ꯀꯥꯔꯔꯣꯏꯗꯧꯕ ꯃꯥꯜꯂꯥ ꯂꯩꯍꯧꯔꯒꯦ
ꯑ ꯖꯔꯃꯅꯤ ꯂꯩꯍꯧꯔꯦ
ꯖꯔꯃꯅꯤ ꯂꯩꯍꯧꯔꯦ
ꯑꯇꯩ ꯑꯇꯩꯗꯤ ꯀꯌꯥ ꯀꯩꯅꯣ ꯇꯧꯗꯤ ꯌꯦꯡꯗꯦ ꯑꯗ ꯑꯇꯩꯗꯤ ꯑꯗꯨꯝ ꯀꯥꯅꯤ ꯈꯟꯕꯗ ꯑꯗꯨꯝ ꯀꯥꯏꯌꯦ ꯍꯥꯏꯗꯤ ꯖꯔꯃꯅꯤ ꯂꯩ ꯂꯩꯍꯧꯗꯝ ꯊꯥꯖꯗꯕ ꯍꯥꯏꯇꯥꯌ‌ꯦ ꯍꯦꯛ ꯍꯧꯔꯛꯄꯗ ꯁꯚꯦꯟ ꯁꯚꯦꯟ ꯋꯥꯟ ꯁꯚꯦꯟ ꯋꯥꯟꯅꯦꯕ ꯅꯩꯈꯥꯏꯔꯤꯗꯣ
ꯎꯝ
ꯏꯁꯀꯣꯔꯗ ꯑꯗꯨꯒꯍꯁ ꯂꯩꯍꯧꯕꯗ ꯅꯨꯡꯉꯥꯏꯇꯕ ꯍꯥꯏꯇꯥꯔꯦ
ꯄꯩꯁꯥꯒ ꯊꯥꯕ꯭ꯔꯕꯣ
ꯄꯩꯁꯥ ꯊꯥꯕꯗ ꯄꯩꯁꯥꯕꯨ ꯀꯤ ꯌꯥꯝ ꯌꯥꯝ ꯊꯥꯗꯦꯗ ꯂꯨꯄꯥ ꯆꯥꯝ ꯆꯅꯤ ꯆꯥꯝ ꯆꯅꯤ ꯊꯥꯕꯅꯦ ꯑꯗꯨꯝ ꯃꯥꯡꯉꯦ
ꯑꯝ ꯇꯕ ꯍꯟꯖꯦꯟꯗꯕ
ꯑꯇꯣꯡꯕꯅ ꯑꯝꯇ ꯄꯤꯔꯛꯈꯤꯗ꯭ꯔꯦ ꯀꯥꯎꯁꯟꯅꯒꯔꯦ
ꯅꯪꯒꯤꯅ ꯗꯤꯌꯨ ꯆꯠꯄ
ꯎꯝ
ꯅꯥꯜꯂ‌ꯦ ꯏꯕꯥꯅꯤ ꯅꯍꯥꯟꯃꯨꯛ ꯊꯥꯅꯒꯤꯗꯥꯏꯅꯦ
ꯎꯝ
ꯑꯗꯨꯗꯤ ꯗ꯭ꯔꯣ ꯆꯠꯈꯤꯕ ꯃꯥꯜꯂꯦ ꯑꯃꯅ ꯀꯥꯔꯒ ꯑꯃꯅ ꯄꯣꯕ ꯑꯃꯅ ꯗ꯭ꯔꯣ ꯆꯠꯄ ꯑꯣꯏꯗꯥꯏꯅꯦ
ꯎꯝ ꯀꯩꯅꯣ ꯇꯧꯕ ꯑꯩꯅ ꯊꯥꯕꯗ ꯅꯪ ꯈꯟꯖꯤꯜꯂꯛꯄ
ꯑꯗꯣ ꯑꯣꯄꯣꯖꯤꯠꯇ ꯊꯥꯇꯥꯔꯁꯨ ꯆꯞ ꯃꯅꯅ ꯇꯥꯏꯗꯨꯗꯤ ꯑꯃꯅ ꯗ꯭ꯔꫭ ꯑꯃꯅ ꯀꯥꯔꯗꯤ ꯑꯃꯅ ꯄꯣꯏ ꯑꯃꯅ ꯀꯔꯗꯤ ꯑꯗꯨꯝ ꯆꯞ ꯃꯥꯟꯅꯗ꯭ꯔꯣ
ꯆꯞ ꯃꯥꯟꯅꯩ ꯆꯞ ꯃꯥꯟꯅꯩ ꯑ
ꯅꯣꯡꯃꯗꯣ ꯀꯩꯗꯧꯉꯩꯏ
ꯀꯩ ꯇꯔꯝꯕꯣ ꯀꯃꯥꯏ ꯇꯧꯒꯦ ꯍꯧꯖꯤꯛꯀꯥꯟꯁꯤꯕ
ꯔꯦꯗꯤꯑꯣꯗ ꯀꯟꯅ ꯊꯥꯕꯗꯤ ꯁꯛꯄꯅꯦ
ꯑꯣ ꯔꯦꯗꯤꯑꯣꯒꯁꯦ ꯇꯥꯈꯤꯗꯕ ꯀꯨꯏꯔꯦ ꯑꯩꯗꯤ
ꯑꯩꯈꯣꯏꯗꯤ ꯔꯦꯗꯤꯑꯣ ꯅꯣꯡꯉꯥꯟꯕꯗꯒꯤꯅ ꯇꯨꯝꯃꯝꯗꯥꯏ ꯐꯥꯎ ꯇꯥꯏ
ꯑ
ꯑꯩꯈꫭꯏ ꯕꯅꯥ ꯗꯨꯝ ꯔꯦꯗꯤꯌꯣꯇꯕꯩ
ꯎꯝ
ꯇꯨꯝ ꯍꯧꯒꯠꯂꯛꯄꯗ ꯑꯗꯨꯝ ꯔꯦꯗꯤꯌꯣ ꯊꯔꯒ ꯊꯝꯃꯝꯅꯤ
ꯎꯝ
ꯑꯗꯒꯤꯗꯤ ꯑꯩ ꯇꯨꯝꯃꯝꯗꯥꯏꯗ ꯐꯥꯎ ꯑꯗꯨꯝ ꯇꯥꯔ ꯂꯩꯍꯧꯔꯅꯦ
ꯃꯥꯅꯦ ꯍꯧꯖꯤꯛ ꯑꯃ ꯚꯥꯏꯔ‌ꯦꯜ ꯀꯟꯅ ꯆꯞꯄ ꫪꯝꫪꯩ ꫪꯝꫪꯩꯗꫭ ꯆꯠꯅꯤꯡꯕ ꯐꯥꯎꯗ꯭ꯔꯣ
ꯆꯠꯅꯤꯡꯉꯦ ꯌꯥꯝ ꯐꯖꯩꯌꯦ ꯂꯩꯗꯣ
ꯑꯝ
ꯑꯗꯒꯤ ꯆꯌꯦ
ꯍꯣꯏ ꯑꯗꯨꯣ ꯕꯐꯔ ꯖꯣꯟꯗꯤ
ꯁꯦꯞ ꯑꯣꯏꯕ ꯃꯐꯝꯅꯦ ꯍꯥꯏꯅꯗꯤ ꯍꯥꯏꯅꯩꯀꯣ
ꯎꯝ ꯃꯥꯅꯦ ꯂꯝꯕꯤ ꯈꯪꯗꯕ ꯃꯤꯒ ꯆꯠꯃꯤꯟꯅꯕꯗꯤ
ꯍꯣꯏ ꯍꯣꯏ ꯍꯣꯏ ꯑꯃꯗ ꯊꯧꯈꯤꯕꯗ ꯑꯗꯨꯝ ꯇꯥꯈꯤꯗꯨꯅꯦ
ꯃꯥꯅꯦ
ꯃꯥ ꯀꯩꯅꯣ ꯂꯥꯟꯒꯦꯔ ꯂꯥꯟꯅ ꯍꯥꯠꯂꯤꯔꯥ ꯈꯪꯗꯦ
ꯌꯥꯔꯦ ꯁꯨꯝꯕ ꯀꯩꯅꯣ ꯁꯤꯕꯩ ꯍꯥꯠꯄꯒꯤꯗꯤ ꯄꯜꯂꯔꯣꯏꯗ ꯁꯤꯒꯤ ꯋꯥꯔꯤꯗ
ꯄꯥꯂꯔꯣꯏꯁꯤ ꯄꯥꯂꯔꯣꯏꯁꯤ
ꯅꯣꯏ ꯎꯆꯦꯛꯇꯨꯁꯨ ꯌꯥꯝ ꯀꯟꯅ ꯈꯣꯡꯉꯦ
ꯎꯝ ꯐꯖꯅ ꯈꯣꯡꯕꯅꯤꯗꯣ
ꯃꯆꯥ ꯄꯣꯛꯄ꯭ꯔꯣ
ꯈꯪꯗꯦ ꯎꯆꯦꯛ ꯃꯆꯥ ꯄꯣꯛꯄ ꯄꯣꯛꯇ꯭ꯔꯥꯕꯗ ꯍꯥꯏꯗꯤ ꯃꯣꯏꯁꯦ ꯃꯣꯏ ꯃꯣꯏꯅ ꯊꯣꯛꯄ ꯂꯩ ꯑꯩꯈꯣꯏꯁꯨ ꯑꯩꯈꯣꯏꯅ ꯊꯣꯛꯄ ꯂꯩ ꯀꯩꯁꯨ ꯀꯥ ꯍꯦꯟꯅ ꯌꯦꯡꯁꯤꯜꯂꯨꯗꯦꯕ
ꯃꯆꯥ ꯄꯣꯛꯑꯗꯤ ꯌꯥꯝ ꯈꯣꯡꯕꯅꯦ ꯍꯥꯏꯗꯤ ꯃꯆꯥ ꯇꯝꯕꯤꯕꯒꯤ ꯄꯥꯏꯕ ꯑꯩꯈꯣꯏ ꯁ꯭ꯋꯥꯏ ꯃꯃꯥꯡꯗ ꯍꯩꯅꯧꯗ ꯈꯣꯏꯅꯤꯡ ꯄꯆꯥ ꯄꯣꯛꯑꯦꯕꯀꯣ
ꯎꯝ
ꯑꯗꯒꯤ ꯃꯆꯥ ꯄꯥꯏꯕ ꯇꯝꯕꯤꯕꯒꯤꯅꯦ ꯑꯩꯈꯣꯏꯁ ꯌꯥꯝ ꯈꯣꯡꯉꯝꯃꯦ ꯍꯧꯖꯤꯛꯇꯤ ꯄꯥꯏ ꯍꯩꯈ꯭ꯔꯦ ꯑꯗꯨꯅ ꯂꯥꯛꯇ꯭ꯔꯦ
ꯎꯝ ꯎ ꯎꯆꯦ ꯀꯁꯦ ꯃꯃꯤꯡꯒꯥꯗꯤ ꯐꯖꯅ ꯈꯪꯗꯦ ꯍꯥꯏꯗꯤ ꯍꯥꯏꯗꯤ ꯑꯩꯅ ꯈꯪꯉꯤꯁꯦ ꯁꯦꯟꯗ꯭ꯔꯥꯡ ꯈꯪꯉꯦ ꯈꯨꯟꯅꯨ ꯈꯪꯉꯦ ꯂꯝ ꯈꯨꯟꯅꯨ ꯈꯪꯉꯦ ꯑꯗꯒꯤ ꯆꯔꯣꯏ ꯑꯗꯒꯤ ꯑꯃ ꯀꯌꯥꯕ ꯑꯃ ꯑꯩꯈꯣꯏ ꯑꯦꯝ ꯌꯨꯗꯒꯤ ꯍꯦꯛ ꯈꯣꯡꯕ
ꯀꯣꯀꯤꯜ
ꯎꯝ ꯀꯨ ꯇꯧꯕꯗꯣ
ꯀꯣꯀꯤꯜꯁꯦ ꯅꯨꯡꯁꯤ ꯑꯃ ꯑꯩꯗꯤ ꯄꯤ ꯊꯥꯗꯣꯏꯗꯣ ꯑꯗꯨꯁꯨ ꯅꯨꯡꯁꯤ ꯃꯄꯤ ꯊꯣꯡꯕꯗ ꯖꯁꯨ ꯅꯨꯡꯁꯤ ꯆꯦꯛ ꯆꯦꯛ
ꯑꯌꯥꯝꯕ ꯑꯌꯥꯝꯕ ꯑꯩꯈꯣꯏ ꯁ꯭ꯋꯥꯏꯗ ꯂꯩꯕ ꯎꯆꯦꯛꯉꯩꯩꯅ ꯂꯣꯏ ꯈꯪꯉꯦ ꯑꯗꯣ ꯉꯁꯥꯏ ꯑꯩꯅ ꯃꯔꯣꯟ ꯌꯥꯝ ꯂꯣꯠꯂꯦ ꯍꯥꯏꯕ ꯎꯆꯦꯛꯇꯣ ꯑꯗꯨꯗꯤ ꯈꯪꯗꯦ ꯑꯗꯨꯃꯗꯤ
ꯎꯝ ꯆꯔꯣꯏ ꯆꯔꯣꯏ ꯄꯦꯔꯣꯠ ꯍꯣꯏ ꯄꯦꯔꯣꯠ ꯍꯣꯏꯁꯤꯅ ꯑꯃꯨꯛ ꯂꯣꯜꯂꯤ ꯑꯃꯨꯛ ꯇꯝ ꯌꯥꯈ꯭ꯔꯦ ꯆꯔꯣꯏꯁꯤ ꯌꯥꯒꯨꯝ ꯇꯧꯕꯅꯤ
ꯎꯝ ꯑꯗꯒꯤꯗꯤ ꯑꯃ ꯀꯔꯤ ꯑ ꯀꯩ ꯀꯩ ꯑꯃ ꯃꯨꯕ ꯑꯃꯁꯨ ꯂꯩꯕꯅꯦ
ꯀ꯭ꯋꯥꯛ
ꯀ꯭ꯋꯥꯛ ꯅꯠꯇꯦ ꯑꯃ ꯀꯩꯅꯣ ꯐꯦꯁꯕꯨꯛꯇꯤ ꯌꯥꯝ ꯎꯏꯌꯦ
ꯃꯆꯤꯟ ꯌꯥꯝ ꯐꯖꯕ ꯃꯆꯤꯟ ꯌꯥꯝ ꯐꯖꯕꯗꯨꯔꯥ
ꯈꯪꯗꯦ ꯃꯆꯤꯟꯗꯤ ꯐꯖꯩꯔꯥ ꯊꯤꯔꯗꯤ ꯃꯔꯣꯟ ꯌꯥꯝ ꯂꯣꯜꯂꯦ
ꯑꯣ
ꯇꯝꯕꯤꯕ ꯌꯥꯏ
ꯆꯔꯣꯏ ꯅꯠꯇꯕ꯭ꯔꯣ
ꯆꯔꯣꯏꯔ ꯈꯪꯗꯌꯦ ꯀꯩ ꯃꯆꯨ ꯑꯣꯏꯒꯦ ꯆꯔꯣꯏ ꯍꯥꯏꯁꯦ
ꯆꯔꯣꯏꯁꯨ ꯑꯃꯨꯕ ꯑꯃꯨꯕ ꯑꯃꯨꯕꯁꯨ ꯂꯩꯕꯅꯦ ꯑꯃꯨꯕꯁꯨꯨ ꯂꯩꯅꯦꯕ
ꯑꯗꯨꯗꯤ ꯑꯣꯏꯔꯝꯃꯅꯤ ꯑꯗꯨ ꯑꯣꯏꯔꯝꯃꯅꯤ ꯃꯔꯣꯟ ꯌꯥꯝ ꯂꯣꯜꯂꯦ
ꯎꯝ
ꯑꯁꯤ ꯐꯦꯁꯕꯨꯛꯇ ꯌꯥꯝꯃꯨꯔꯤꯅꯦ ꯑꯗꯩ ꯁꯦꯛꯄꯤꯒꯗ ꯍꯪꯕ꯭ꯔꯥ ꯁꯛꯄꯤꯗ ꯃꯄꯨꯗꯨ ꯃꯅꯥꯛꯇꯅꯦ ꯈꯣꯏꯇꯪ ꯈꯣꯏꯇꯥꯟ ꯇꯥꯟꯅꯩꯕ ꯏ ꯃꯄꯨꯗꯨꯅꯅꯦ ꯂꯨ ꯇꯧꯕꯒꯤꯅꯦ
ꯑꯥ
ꯃꯅꯤꯄꯨꯔ ꯇꯅꯤꯀꯣ
ꯃꯥꯅꯦ ꯍꯣꯏ ꯍꯣꯏ ꯑꯃ ꯁꯨꯡꯐ ꯍꯥꯏꯗꯤ ꯁꯨꯡꯄꯥ ꯐꯥꯖꯤꯟꯗꯕꯤꯗ ꯗ ꯍꯥꯏꯗꯤ ꯌꯥꯝ ꯎꯆꯦꯛ ꯑꯄꯤꯛꯄ ꯑꯃ ꯀꯩꯅꯣ ꯑꯗꯨꯝ ꯏꯟꯅꯔ ꯂꯩꯕꯗꯣ ꯆꯥꯛꯀ ꯏꯟꯕꯤꯕꯗꯨꯔꯕ
ꯍꯣꯏ ꯑꯗꯒꯤꯗꯤ ꯁꯛꯄꯤꯁꯨ ꯂꯩꯔꯦꯗꯅ ꯑꯗꯩ ꯀꯩꯅꯣꯁꯨ ꯎꯝ ꯀꯩ ꯎꯆꯦꯛꯅꯣ ꯑꯣ ꯉꯥꯅꯨ ꯉꯥꯅꯨ ꯁꯤꯅꯦ ꯈꯪꯕ꯭ꯔꯥ ꯅꯨꯄꯤ ꯑꯃ ꯊꯥꯒꯠꯂꯛꯏꯅꯦ ꯃꯥ ꯃꯇꯨꯡꯁꯦ ꯅꯝꯃꯤꯟꯅ ꯂꯥꯛꯑꯣ ꯍꯥꯏ ꯀꯩꯅꯣ ꯀꯩꯅꯣ ꯑꯃꯨꯛ ꯏꯟꯅꯅꯤ ꯈꯪꯕ꯭ꯔꯥ
ꯎꯝ ꯑꯣ ꯉꯥꯅꯨ ꯃꯆꯥ ꯑꯃ ꯂꯩꯕꯗꯣ ꯍꯣꯏ ꯅꯨꯡꯗꯥꯡ ꯋꯥꯀꯤꯡ ꯆꯠ ꯅꯨꯡꯗꯥꯡ ꯋꯥꯀꯤꯡ ꯆꯠꯄꯗꯒ
ꯍꯣꯏ ꯍꯣꯏ ꯍꯣꯏ ꯍꯣꯏ ꯍꯣꯏ ꯂꯝꯕꯤꯗꯒ ꯏꯟꯅꯕꯗꯣ ꯃꯄꯨꯒꯤ ꯑꯦ ꯍꯨꯏ ꯂꯣꯏ ꯇꯧꯅ ꯂꯣꯏꯅꯕꯗꯣ
ꯎꯝ
ꯑꯅꯅꯨꯡꯁꯤꯗ꯭ꯔꯣ
ꯁꯤ ꯑꯩꯈꯣꯏ ꯍꯧꯪꯗꯣꯡꯁꯨ ꯑꯩꯈꯣꯏꯅꯒ ꯍꯥꯏꯗꯤ ꯅꯨꯡꯗꯥꯡꯗꯒ ꯊꯕꯛꯁꯠꯊꯄꯁꯦ
ꯎꯝ
ꯍꯜꯂꯛꯄꯗ ꯑꯩꯈꯣꯏꯒꯤ ꯀꯩꯅꯣ ꯑꯩꯈꯣꯏ ꯀꯨꯝꯐꯝꯗꯒ ꯉꯥꯏꯔꯝꯗꯣꯏꯅꯤ
ꯑꯩꯈꯣꯏꯅꯦ ꯑꯩꯈꯣꯏ ꯃꯥ ꯍꯜꯂꯛꯄꯗ ꯍꯪꯕ꯭ꯔꯥ ꯑꯩꯈꯣꯏ ꯍꯧꯣꯡꯗꯣꯡ ꯃꯆꯥ ꯑꯗꯨꯗꯒꯤ ꯃꯄꯤꯗꯒꯤ ꯑꯁ ꯃꯌꯥꯝ ꯃꯌꯥꯝ ꯃꯌꯥꯝ ꯈꯣꯡꯉꯒꯅꯦ ꯀꯣꯏ ꯇꯥꯟ ꯇꯥꯟꯅꯗꯅꯤ ꯍꯥꯏꯗꯤ ꯑꯆꯥꯕ ꯄꯤꯌꯨ ꯍꯥꯏꯕ ꯑꯩꯈꯣꯏꯅꯥꯥ ꯑꯆꯥꯕ ꯂꯩꯔꯛꯄꯩ ꯦꯈꯗꯤꯦ ꯐꯥꯁꯅꯦ
ꯑꯆꯥꯄꯣꯠꯁꯦ ꯀꯌꯥ ꯀꯩꯗꯧꯗ꯭ꯔꯦ ꯀꯩꯅꯣ ꯉꯥ ꯑꯣꯏꯅ
ꯑ ꯉꯥꯏꯍꯥꯛ ꯉꯥꯛꯇ ꯄꯤꯖꯔꯦꯕ
ꯎꯝ
ꯑꯩꯈꯣꯏ ꯍꯧꯗꯣꯡ ꯃꯄꯤꯗꯣ ꯑꯗꯨꯗꯨꯅꯅꯦ ꯈꯕ꯭ꯔꯥ ꯊꯥꯏꯅ ꯑꯉꯥꯡ ꯑꯣꯏꯔꯤꯀꯥꯟꯗꯅꯦ ꯃꯥꯁꯦ ꯍꯨꯔꯥꯟꯕ ꯈꯔ ꯍꯩꯌꯦꯕ
ꯑ
ꯑꯗꯨꯩ ꯍꯨꯔꯥꯟꯕꯗꯅꯦ ꯑꯩꯈꯣꯏ ꯕꯣꯛꯀꯤ ꯕꯦꯛꯇ ꯀꯕꯣꯟ ꯍꯥꯞꯄꯖꯥꯠꯅꯦ
ꯑ
ꯀꯩ ꯑꯗꯨꯃꯥꯏꯅ ꯑꯗꯨꯅ ꯍꯨꯔꯥꯜꯂꯦꯕ ꯑꯩꯈꯣꯏꯕꯧ ꯑꯩꯈꯣꯏꯐꯥꯎꯕ ꯇꯦꯛꯀꯤꯡꯕꯣꯟꯗꯤ ꯑꯗꯩ ꯃꯥꯅ ꯕꯦꯛꯇꯤꯒꯤ ꯄꯨꯔꯨꯔꯒꯣꯟꯗ ꯄꯤꯀꯦꯠꯇ ꯄꯨ ꯂꯥꯛꯄꯗꯅꯦ ꯑꯩꯣꯏꯕꯣꯛꯀꯤ ꯆꯥꯔꯖꯔꯗꯨꯁꯨ ꯌꯥꯎꯔꯑꯕꯈꯣꯏꯕꯣꯛꯅ ꯆꯥꯔꯗꯨꯣ ꯀꯣꯟꯁꯤꯜꯂꯒꯥꯏꯦꯛꯇ ꯍꯥꯞ ꯆꯤꯟꯖꯕ ꯑꯥꯗ ꯆꯥꯖꯣꯛꯗꯅꯕꯅ ꯕꯦꯖꯥꯗꯒ ꯍꯖꯤꯛꯁꯤ ꯄꯨꯔ ꯂꯑ ꯍꯥꯏ ꯑꯩꯈꯣꯏꯕꯅ ꯆꯥꯔ ꯃꯥꯡꯗꯦ ꯆꯥꯔ ꯃꯥꯡꯉꯦꯤꯔꯦ ꯍꯥꯡꯗꯅ ꯄꯨꯔꯛꯏꯕ ꯄꯨꯂꯞ ꯕꯣ ꯑꯗꯨꯒ ꯃꯥꯃꯅ ꯍꯨꯔꯥꯜꯂꯦꯕ ꯍꯨꯔꯥꯜ ꯍꯨꯔꯜ ꯆꯥꯊꯣꯛꯑꯦꯕ ꯈꯨꯨꯔꯅꯈꯣ ꯍꯩ ꯑꯃꯅꯤ ꯃꯤ ꯕꯦꯛꯇꯒꯤꯒ ꯂ ꯊꯣꯏꯅꯤ
ꯁꯤ ꯑꯦꯟꯒꯁꯤꯡ ꯊꯒ
ꯎꯝ ꯆꯦꯟꯁ ꯍꯥꯡꯗꯣꯛꯑꯒ ꯂꯩꯔꯝꯕꯗꯣ ꯈꯔ ꯀꯥꯕ ꯀꯕ ꯀ ꯑꯗꯨꯗꯩ ꯁꯠꯇꯨꯕ
ꯍꯩꯁꯤꯡꯈ꯭ꯔꯦꯕꯟꯊꯣꯛꯅ
ꯑꯉꯥꯡ ꯑꯣꯏꯔꯤꯀꯥꯟꯗꯗꯤ ꯍꯧꯖꯤꯛ ꯈꯔ ꯐꯔꯛꯄꯅꯦ ꯑꯉꯥꯡ ꯑꯣꯏꯔꯤ ꯀꯥꯟꯗꯗꯤ ꯃꯤꯒꯤ ꯉꯥ ꯑꯩꯈꯣꯏꯅꯦ ꯍꯣꯏ ꯑꯩꯈꯣꯏ ꯏꯆꯦ ꯍꯣꯏꯒꯤꯅꯦ ꯉꯥꯗꯣ ꯀꯦꯖꯤ ꯑꯃꯃꯨꯛ ꯃꯩ ꯊꯣꯡꯕꯒꯤ ꯊꯝꯃꯝꯕ ꯆꯥꯅꯦ ꯑꯗꯨꯗꯨꯃꯅꯦ ꯁꯨꯔ ꯁꯨꯔ ꯁꯨꯔ ꯁꯨꯔ ꯆꯤꯡꯉꯒꯅꯦ ꯄꯨꯔ ꯂꯩꯔꯝꯃꯕ ꯉꯁꯥꯏ ꯃꯌꯥꯝ ꯑꯃ ꯌꯧꯔꯛꯄꯗꯅꯦ ꯑꯩꯒ ꯇꯧꯔꯒ ꯁꯠꯅꯔꯤꯅꯦ ꯄꯤꯔꯝꯃꯣꯤꯔꯝꯃꯣꯧꯔꯣꯨꯟꯅꯔꯒ ꯄꯤ ꯃꯣꯏꯗꯤ ꯉꯥꯗ ꯍꯥꯏꯗꯤꯅꯦ ꯃꯀꯛ ꯃꯀꯛ ꯆꯦꯔꯪ ꯑꯊꯧꯕ ꯑꯗꯨꯝ ꯆꯤꯡꯉꯤꯅꯤ ꯈꯨꯀꯟꯗꯗ ꯕꯦꯔꯥꯅꯤ
ꯕꯔꯥꯜ
ꯑꯩꯈꯣꯏ ꯊꯥꯏꯅ ꯍꯥꯡꯗꯣꯛꯑꯝꯗꯨ ꯂꯩꯔꯝꯃꯦꯕ ꯍꯕ꯭ꯔꯥ
ꯎꯝ
ꯑꯁ ꯑꯗꯨꯗꯤꯅꯦ ꯎꯆꯦꯛ ꯀꯩꯀꯩ ꯐꯥꯕꯗꯤ ꯍꯪꯕꯤ꯭ꯔ ꯑꯩꯅꯅꯦ ꯑꯗꯨ ꯐꯥꯒꯅꯣ ꯑꯗꯨꯒ ꯍꯥꯏꯔꯒꯅ ꯁꯠꯇꯣꯛꯄꯒꯁꯤ ꯌꯥ ꯁꯥꯥꯅꯩ
ꯑꯣ ꯉꯥꯡꯅ ꯁꯥꯟꯅꯕ ꯌꯥꯝ ꯌꯥꯕꯗꯣ
ꯑꯗꯨꯒ ꯁꯤꯗꯣꯛꯈ꯭ꯔꯦ ꯃꯣꯏ ꯑꯁ ꯑꯇꯣꯞꯄ ꯍꯪꯗꯣꯡ ꯃꯤ ꯑꯇꯣꯞꯄꯒꯤ ꯂꯥꯛꯑꯒ ꯐꯨꯗꯠꯅꯔꯒ ꯐꯨꯠꯇꯠꯄꯤꯔꯝꯃꯦ
ꯑꯗꯨꯒ ꯃꯊꯕꯥꯛꯇꯨ ꯁꯦꯛꯀꯥꯏꯔꯁꯤ
ꯑꯁ ꯌꯥꯝ ꯊꯤ ꯐꯨꯕꯤꯔꯝ ꯃꯥꯜꯂꯦ ꯑꯗꯨꯗꯤ
ꯍꯣꯏ ꯃꯥꯗ ꯎꯝ ꯍꯥꯏꯗꯤ ꯑꯗꯨ ꯑꯩꯅ ꯁꯤꯁꯦ ꯀꯨꯝꯃꯧꯀꯥꯁꯦ ꯇꯨꯝꯃꯝꯅꯦꯕ ꯑꯗꯨꯒꯔ ꯃꯥꯅꯦ ꯃꯗꯤ ꯐꯪꯗꯣꯛꯅ ꯁꯤꯔꯝꯗꯥꯏꯗ ꯃꯄꯨꯝ ꯉꯅꯥꯛꯇꯣꯛꯍꯟꯅꯤꯡꯗꯦ
ꯑ
ꯑꯗ ꯏꯃꯥꯗꯤꯁꯨ ꯑꯗꯨꯝ ꯁꯤꯗꯣꯔꯦ ꯆꯠꯈ꯭ꯔ ꯑꯗꯨꯝ ꯆꯈ꯭ꯔꯦ ꯑꯗꯨꯝ ꯃꯥꯏ ꯃꯅꯤꯡꯗ ꯑꯩꯈꯣꯏ ꯃꯅꯤꯡꯒꯤ ꯑꯩꯈꯣꯏ ꯌꯨꯝ ꯈꯔ ꯀꯩꯅꯣ ꯈꯔ ꯋꯥꯡꯕ ꯑꯃ ꯂꯩꯕꯗꯣ ꯑꯗꯨꯗꯨꯅ ꯃꯣꯏ ꯃꯣꯏ ꯃꯅꯥꯛꯇ ꯁꯤꯌꯦꯅ ꯐꯨꯝꯖꯤꯟꯕꯤꯈ꯭ꯔꯦ ꯍꯥꯏꯔꯛꯑꯦ
ꯎꯝ ꯍ ꯅꯨꯡꯉꯥꯏꯇ
ꯅꯨꯡꯉꯥꯏꯇꯦ ꯍꯧꯪꯗꯣꯡꯁꯦ ꯍꯥꯡꯗꯣꯡ ꯀꯨꯏ ꯀꯨꯏꯅ ꯂꯩꯕ ꯌꯥꯗꯦ ꯑꯝꯇ
ꯌꯥꯗꯦ ꯌꯥꯗꯦ ꯑꯗꯨꯝ